ꯇꯥꯔꯕꯣ
ꯑꯧ ꯑꯣ ꯇꯥꯔꯦ ꯇꯥꯔꯦ
ꯎꯝ ꯌꯥꯝ ꯀꯨꯏꯅ ꯆꯪꯉꯦ ꯑꯥꯎ ꯅꯦꯋꯥꯛꯅ ꯑꯣꯏꯒꯦꯔꯣ ꯑꯣꯏꯔꯣꯏꯒꯦꯔꯥ ꯑꯗꯨꯝ ꯀꯨꯏꯅ ꯆꯪꯕꯅꯦ ꯁꯤ
ꯆꯪꯉꯦ ꯑꯍꯥꯟꯕꯗ ꯑꯩꯁꯦ ꯇꯧꯒꯦ ꯇꯧꯔꯝꯃꯦꯕꯀꯣ ꯑꯗꯨꯒ ꯑꯃꯨꯛ ꯑ ꯄꯨꯔꯥ ꯀꯩꯅꯣꯝꯃ ꯍꯥꯏꯗꯤ ꯀꯩꯒꯤꯅꯣ ꯈꯪꯗꯦꯁꯦ ꯑꯥ ꯇꯧꯔꯀꯥꯟꯗ ꯀꯟꯇꯤꯅ꯭ꯌꯨ ꯇꯧꯔꯀꯥꯟꯗ ꯑꯃꯨꯛ ꯊꯥꯔꯛꯄ ꯑꯗꯨ ꯑꯃꯨꯛ ꯅꯝꯃꯀꯥꯟꯗ ꯑꯗꯨꯒꯤꯅꯤꯗ ꯀꯨꯏꯅ ꯆꯪꯉꯤꯗꯣ ꯑꯗꯨꯒ ꯑꯃꯨꯛ
ꯑꯥ
ꯁꯤ ꯆꯠꯄꯁꯤꯁꯨ ꯌꯥꯝꯅ ꯑꯩꯈꯣꯏꯒꯤ ꯅꯣꯔꯃꯦꯜ ꯀꯣꯜꯒꯤ ꯇꯥꯏꯞꯇ ꯇꯧꯗꯦꯕ
ꯎꯝ ꯃꯣꯏ ꯔꯤꯐꯥꯏꯟ ꯑꯣꯏꯗ꯭ꯔꯤꯕꯅꯦ ꯑꯦ ꯍꯥꯏꯗꯤ ꯁꯤꯁꯦ
ꯑꯣ ꯍꯣꯏ
ꯑꯩ ꯑꯩꯗꯤ ꯈꯪꯉꯦ ꯃꯥꯗꯤ ꯑ ꯑꯗꯨꯝ ꯀꯩꯇꯥꯔꯦ ꯀꯣꯗꯤꯡ ꯀꯩꯀꯥꯒꯤꯗꯤ ꯑꯗꯨꯝ ꯈꯪꯕꯅꯤꯅꯦꯕꯀꯣ ꯈꯪꯉꯦꯕ ꯅꯣꯏ ꯔꯤꯐꯥꯏꯟ ꯑꯣꯏꯗ꯭ꯔꯤꯁꯦ ꯍꯧꯔꯛꯄꯁꯨ ꯀꯨꯏꯗ꯭ꯔꯤ ꯃꯥꯜꯂꯦ ꯎꯝ ꯇꯨ ꯁꯤꯀꯁꯤ ꯑ ꯄꯣꯠꯁꯤ ꯑꯩꯁ ꯑꯁ ꯍꯦꯛꯇ ꯍꯦꯛꯇ ꯑꯩꯔꯣ ꯑꯩꯔꯣ ꯒ꯭ꯔꯦꯖꯨꯑꯦꯠ ꯂꯣꯏꯔꯦ
ꯑꯣ
ꯅꯪꯗꯤ
ꯑꯩ ꯂꯣꯏꯈ꯭ꯔꯦꯗ ꯀꯨꯏꯔꯦꯗ
ꯖ
ꯑꯥ ꯀꯔꯝꯀꯥꯟ ꯂꯣꯏꯕ ꯀꯩ ꯑꯩꯈꯣꯏꯔꯣ ꯁꯤ ꯀꯩꯅꯣꯗ ꯃꯣꯏꯔꯥꯡꯗ ꯑꯗꯨꯝ ꯑꯩ ꯃꯣꯏꯔꯥꯡꯗꯩ ꯑꯥꯎ ꯃꯥꯅꯦ
ꯑꯁ ꯑꯩꯈꯣꯏ ꯃꯥꯁꯨ ꯃꯣꯏꯔꯥꯡꯗꯩꯅꯤ
ꯑꯦ ꯀꯥꯢ ꯋꯥꯏꯗꯒꯤ
ꯀꯩ ꯃꯣꯏ ꯕꯖꯥꯔꯗꯒꯤ ꯃꯥꯂꯦꯝꯕꯝ
ꯑꯣ ꯑꯣ ꯈꯪꯉꯦ ꯈꯪꯉꯦ ꯃꯥꯏꯔꯦꯝꯕꯝ ꯂꯩꯒꯣ
ꯅꯪꯅ ꯅꯪꯅ ꯀꯥꯏꯗꯒꯤ
ꯀꯩꯅꯣꯗꯒꯤ ꯏꯕꯨꯙꯧ ꯊꯥꯡꯖꯤꯡ ꯍꯦꯜꯂꯛꯄꯗꯣ
ꯑꯥ
ꯑꯗꯥꯏꯋꯥꯏꯗ ꯃꯣꯏꯔꯥꯡ ꯅꯧ ꯐꯤꯋꯥꯡꯒꯨꯝꯃ ꯍꯥꯏꯅ ꯂꯩꯕꯅꯦ
ꯎꯝ
ꯎꯝ ꯅꯣꯏ ꯏꯆꯤꯟ ꯏꯅꯥꯎꯗꯤ ꯀꯌꯥꯅꯣ
ꯏꯆꯟꯅꯨꯄꯤ ꯑꯃꯒ ꯑꯩꯒ ꯅꯪ ꯅꯣꯏꯒꯤꯗꯤ
ꯃꯔꯤ
ꯑꯣ
ꯑꯩꯅ ꯂꯥꯁ ꯑꯣꯏꯕ ꯑꯩꯈꯣꯢꯒꯤꯅ ꯑꯃꯨꯛ
ꯎꯝ ꯑꯇꯣꯡꯕꯅꯤꯅꯦ
ꯍꯣꯏ ꯍꯣꯏ ꯍꯣꯏ ꯃꯥꯅꯤ ꯃꯥꯅꯤ ꯍꯧꯖꯤꯛꯇꯤ ꯑꯗꯨꯗꯤ ꯌꯨꯝꯗ ꯑꯗꯨꯝ ꯂꯩꯔꯦ
ꯌꯨꯝꯗ ꯂꯩ ꯑꯗꯨꯝ
ꯎꯝ
ꯑꯗꯨꯝ ꯍꯧꯖꯤꯛ ꯊꯕꯛ ꯊꯤ ꯊꯤꯅ
ꯎꯝ
ꯁꯤꯗꯤꯅ ꯁꯤ ꯁꯨꯝ ꯇꯧꯁꯤꯟꯕꯅꯤꯗ ꯐ꯭ꯔꯤꯗ ꯂꯩꯕꯗ ꯑꯗꯣ ꯏꯆꯟꯅꯨꯄꯤ ꯃꯃꯥꯟꯅꯕꯤꯅ ꯍꯥꯏꯔꯛꯄꯅꯦꯕ ꯏꯆꯟꯅꯨꯄꯤꯗ ꯑꯗ ꯑꯩꯈꯣꯏ ꯏꯆꯟꯒꯤꯗꯨꯗꯤ ꯌꯥꯗ꯭ꯔꯕ
ꯑꯥ
ꯍꯥꯏꯗꯤ ꯑ ꯍꯥꯏꯗꯤ ꯐꯪꯗꯕ ꯍꯥꯏꯌꯣ ꯁꯤꯗꯗꯤ ꯑꯗꯨꯗ ꯑꯩꯒꯤ ꯐꯣꯟ ꯑꯅꯤ ꯁꯨꯕꯗꯨꯗ
ꯍꯣꯏ
ꯑ ꯗꯥꯎꯟꯂꯣꯗ ꯇꯧꯁꯤꯟꯕꯅꯤꯗ
ꯑꯣ
ꯑꯗꯨꯗ ꯌꯦꯡꯕꯅꯦ ꯑꯩ ꯀꯨꯏꯗ꯭ꯔꯤ ꯌꯥꯎꯕ
ꯑꯩꯁꯨ ꯋꯥꯟ ꯋꯤꯛꯀꯨꯝꯕ ꯑꯗꯨꯃꯥꯏꯅ
ꯑꯥ
ꯑꯗꯨ ꯑꯩꯁꯦ ꯑꯍꯥꯟꯕꯗꯗꯤꯀꯣ ꯀꯩꯁꯨ ꯍꯥꯏꯗꯤ ꯁꯨꯝ ꯑ ꯃꯤꯗꯨꯁꯨ ꯀꯌꯥ ꯈ ꯃꯣꯏꯒꯤ ꯑꯗꯨꯝ ꯈꯪꯅꯕꯗꯨ ꯌꯥꯎꯗꯦꯗꯅ ꯀꯌꯥ ꯃꯤ ꯑꯅꯝꯕꯅ ꯑꯗꯨꯗꯨꯒ ꯍꯥꯏꯕꯁꯨ ꯌꯥꯝ ꯇꯜꯂꯝꯕ ꯍꯥꯏ
ꯑꯪ ꯑꯩꯖꯨꯅꯦ ꯍꯥꯏꯕ ꯑꯩꯖꯨ ꯍꯥꯏꯕ ꯌꯥꯝ ꯇꯜꯂꯦꯕꯀꯣ ꯑꯗꯨꯗ
ꯀꯦꯕ ꯃꯣꯏ ꯑꯩꯈꯣꯏ ꯆꯅꯣꯏꯒꯤ ꯃꯣꯏ ꯑꯣꯖꯥ ꯑꯃꯁꯨ ꯌꯥꯎꯕꯅꯦꯕ ꯃꯣꯏ ꯀꯣꯂꯦꯖꯀꯤ ꯑꯩꯈꯣꯏ ꯆꯅꯣꯏꯒꯤ ꯑꯗꯨꯗ ꯑꯗꯨꯗ ꯀꯣꯂꯦꯖꯀꯤ ꯑꯣꯖꯥꯗꯨꯅ ꯃꯥꯅ ꯈꯔ ꯁꯤꯟꯕꯤ ꯔꯒ ꯇꯧꯔꯤ ꯑꯗꯨꯒ ꯅꯉꯣꯟ ꯅꯪꯅ ꯊꯥꯔꯛꯏꯁꯦ ꯑꯁꯤ ꯃꯉꯥꯏꯔꯦ ꯉꯁꯤ ꯑꯍꯥꯟꯕ ꯑꯣꯏꯔꯝꯒꯅꯤ ꯒ꯭ꯔꯨꯞꯇ ꯑꯩꯅ ꯌꯥꯒꯗ꯭ꯔꯥ ꯈꯣꯠꯀꯗ꯭ꯔꯥ ꯍꯪꯉꯤꯁꯦ
ꯑꯩ ꯒ꯭ꯔꯨꯞꯇꯗꯤ ꯁꯨꯡꯍꯥꯏ ꯍꯥꯏꯗꯦꯕꯀꯣ ꯑꯩ ꯑꯩꯅ ꯑꯃꯨꯛ ꯉꯁꯤꯒꯤꯇꯪꯗꯅꯦꯕ ꯑꯩꯅ ꯆꯪꯉꯤꯗꯣ ꯒ꯭ꯔꯨꯞꯇꯣ ꯑꯗꯨꯗꯨ ꯑ ꯍꯥꯏꯗꯤ ꯁꯨꯝ ꯂꯩꯔꯝꯕꯗꯣ ꯂꯩꯔꯝꯕ ꯂꯩꯔꯝꯕꯁꯤꯡꯗꯣ ꯑꯗꯨꯗ ꯑꯇꯩ ꯍꯥꯏꯗꯤ ꯃꯤꯗꯣ ꯀꯌꯥ ꯍꯥꯏꯗꯤ ꯑꯅꯝꯕꯅ ꯑ ꯅꯨꯄꯥ ꯑꯣꯏꯔꯒꯁꯨ ꯑꯩꯈꯣꯏꯒꯤ ꯀꯩ ꯍꯥꯏꯗꯤ ꯁꯛ ꯑ ꯑꯩ ꯁꯨꯝ ꯁꯥꯒꯩꯗ ꯁꯨꯝ ꯌꯦꯡꯕ ꯍꯥꯏꯗꯤ ꯋꯥꯔꯤ ꯁꯥꯟꯅꯕ ꯅꯨꯡꯉꯥꯏꯒꯗꯧꯕꯗꯣ ꯅꯨꯡꯉꯥꯏꯕ ꯍꯥꯏꯔꯗꯤ ꯍꯥꯏꯕꯗꯤ ꯂꯩꯗꯅ ꯍꯥꯏꯐꯦꯠ ꯁꯥꯒꯩꯗ ꯀꯩꯅꯣ ꯇꯧꯕꯗꯣ ꯑꯗꯨꯗꯨꯒꯤꯀꯣ ꯑꯥ ꯃ ꯀꯩꯅꯣ ꯌꯦꯡꯉꯛꯄꯅꯦꯕ ꯍꯥꯟꯅ ꯅꯨꯄꯥ ꯑꯃꯅ ꯊꯥꯔꯛꯑꯦꯕꯀꯣ ꯑꯩꯁꯦ ꯑꯗꯨ ꯃꯥꯒꯤꯗꯣ ꯂꯣꯏꯈ꯭ꯔꯕ꯭ꯔꯥ ꯈꯪꯗꯦꯕ ꯑꯩꯖꯨ ꯑꯩꯖꯨ ꯍꯪꯍꯧꯗ꯭ꯔꯦꯕ ꯑꯗꯨ ꯃꯇꯝꯗꯗꯤ ꯑꯍꯥꯟꯕ ꯑꯣꯏꯕꯒꯤ ꯑꯩꯖꯨ ꯀꯌꯥ ꯇꯟꯕꯗꯣ ꯃꯤꯉꯣꯟꯗ ꯇꯧꯕꯗꯣ ꯑꯗꯨꯗꯨꯅꯤꯗ ꯑꯩꯗꯣ ꯍꯌꯦꯡꯗꯣ ꯂꯣꯏꯔꯅꯤ ꯍꯥꯏꯕꯗꯨ ꯁꯨꯝ ꯄꯥꯝꯃꯨꯔꯛꯄ ꯄꯥꯥꯏ ꯇꯥꯔꯦ ꯑꯍꯥꯟ ꯑꯍꯥꯟꯕꯗꯗꯤ ꯍꯣ ꯑꯍꯥꯟꯕꯗꯗꯤ ꯀꯩꯅꯣ ꯇꯧꯕꯗꯣ
ꯎꯝ
ꯅꯪ ꯀꯌꯥ ꯁꯨꯨꯔꯕꯅꯣ ꯍꯣꯔꯦꯟ ꯋꯥꯆꯞꯇ ꯊꯔꯛꯑꯣ ꯍꯣꯏ ꯑꯗꯨꯅꯦ ꯀꯩꯅꯣ ꯇꯧꯕꯗꯤ ꯈꯔꯕꯨꯗꯤ ꯑꯗꯨꯝ ꯈꯇꯪꯕꯨꯗꯤ ꯌꯥꯎꯈꯠ ꯌꯝꯈꯠꯂꯛꯑꯦ ꯎꯝ ꯈꯔ ꯋꯥꯠ ꯈꯤꯇꯪ ꯉꯥꯏꯔꯦ ꯑꯩꯁꯨ
ꯆꯥꯎꯔꯥꯛꯄ ꯑꯗꯨꯝ ꯂꯣꯏꯗꯤ ꯂꯣꯏꯁꯤꯜꯂꯛꯑꯕ
ꯍꯣꯏ
ꯁꯨꯝ ꯃꯇꯝ ꯂꯦꯟꯐꯝ ꯈꯪꯗꯦꯅꯥ ꯑꯩꯖꯨ ꯇꯧꯕꯅꯤꯗ ꯍꯥꯏꯗꯤ ꯒ꯭ꯔꯦꯖꯨꯑꯦꯁꯟꯗꯔꫭ ꯀꯣꯂꯦꯖꯇꯥ ꯑꯩ ꯖꯤꯑꯣꯒ꯭ꯔꯥꯐꯤ ꯂꯧꯋꯦ ꯑꯣꯅꯔꯁꯇ
ꯑꯣ ꯑꯩ ꯁꯣꯁꯤꯑꯦꯜ ꯁꯣꯁꯤꯑꯣꯂꯣꯖꯤ ꯎꯝ ꯀꯛꯆꯤꯡ ꯈꯨꯅꯧ ꯌꯥꯝ ꯂꯥꯞꯅ ꯇꯝꯃꯦꯗꯥ ꯀꯛꯆꯤꯡ ꯈꯨꯅꯧꯗ ꯍꯥꯏꯗꯤ ꯈꯪꯅꯕ ꯂꯩꯕ
ꯑꯣ ꯑꯣ ꯐꯩꯌꯦ ꯐꯩꯌꯦ ꯑꯗꯨꯕꯨꯗꯤ ꯍꯣꯏ ꯌꯥꯝ ꯂꯥꯞꯅꯥ ꯆꯠꯂꯒꯥ ꯇꯕꯝ
ꯊꯥꯕ ꯈꯤꯇꯪ ꯆꯠꯂꯦꯕꯀꯣ ꯑꯗꯨꯒꯥ ꯀꯥꯗꯕ ꯌꯥꯗꯕ ꯈꯔꯒꯥ ꯆꯠꯂ‌ꯦ ꯑꯗꯨꯒ ꯀꯣꯂꯦꯖ ꯑꯦꯛꯖꯥꯝ ꯊꯥꯕ ꯆꯠꯂꯤꯁꯤꯁꯨ ꯀꯣꯂꯦꯖ ꯅꯥꯀꯟ ꯅꯥꯀꯟꯗ ꯂꯩꯔꯦ ꯑꯩꯈꯣꯏꯅ ꯂ°ꯏꯗꫭ
ꯍꯥꯏꯗꯤ ꯑꯩꯈꯣꯏ ꯑꯩꯈꯣꯏꯒꯤ ꯕꯣꯛꯀꯤ ꯃꯄꯥꯝꯅꯦꯕꯀꯣ ꯑꯗꯨꯗꯥ ꯈꯪꯅꯕꯒꯤ ꯈꯪꯅꯕ ꯅꯥꯇ ꯂꯩꯔꯕ ꯑꯗ
ꯎꯝꯝ
ꯑꯗꯨꯝ ꯂꯩꯔꯦ ꯀꯣꯂꯦꯖ ꯅꯥꯀꯟꯗꯥ ꯂꯩꯔꯦ ꯑꯗꯨꯝ ꯈꯣꯡꯅꯗꯥ ꯑꯗꯨꯝ ꯆꯠꯂꯤ
ꯑꯣ ꯅꯛꯑꯦ ꯑꯗꯨꯕꯨꯗꯤ ꯅꯠꯇ꯭ꯔꯥ ꯍꯦ ꯌ‌ꯦꯅꯈꯥꯗ ꯂꯩꯕꯒꯨꯝꯕꯅꯦ ꯑꯩꯈꯣꯏꯒꯤꯁꯨ ꯅꯛꯑꯦꯕ ꯅꯛꯄꯕꯨꯗꯤ ꯏꯁꯨ ꯏ ꯔꯤꯛ ꯁꫭ ꯇꯣꯡꯉꯒ ꯑꯗꯨꯝ ꯆꯠꯂꯦꯕꯀꯣ ꯑꯗꯣ ꯑꯩꯁꯨ ꯑꯦꯛꯖꯥꯝ ꯊꯥꯕ ꯃꯇꯝ ꯑꯩꯈꯣꯏꯒꯤ ꯑꯔꯨꯕꯥ ꯐꯣꯔꯝ ꯐꯤꯂꯞꯀꯨꯝꯕ ꯇꯧꯕꯥ ꯑꯗꯨꯒꯨꯝꯕ ꯑꯦꯗꯃꯤꯁꯟꯒꯨꯝꯕ ꯇꯧꯕ ꯑꯗꯨ ꯃꯇꯝꯗꯇꯪ ꯆꯠꯂꯦ ꯀ꯭ꯂꯥꯁꯀ ꯌꯥꯎꯅꯤꯡꯗꯦꯗ ꯄꯥꯛꯅ ꯍꯥꯏꯗꯤ ꯀꯩꯅꯣꯅꯤꯅ ꯖꯤꯌꯣꯅꯤꯅ ꯄ꯭ꯔꯦꯛꯇꯤꯀꯦꯜꯕꯨꯗꯤ ꯈꯔ ꯌꯥꯎꯗ ꯌꯥꯗꯦꯀꯣ ꯑꯗꯨꯒꯨꯝꯕꯗꯥ ꯌꯥꯎꯔꯦ ꯑꯇꯩꯗꯤ ꯅꯨꯡꯉꯥꯏꯕ꯭ꯔꯥ ꯅꫭꯏ
ꯑꯁ ꯑꯩꯅ ꯅꯨꯡꯉꯥꯏ ꯊꯥꯏꯅ ꯑꯥꯁ ꯂꯥꯟ ꯃꯇꯝꯒꯤꯗꯨꯗꯥ ꯀꯦꯄꯤꯗ ꯂꯥꯟꯅ ꯍꯧꯔꯛꯄꯣꯏꯒꯤ ꯀꯜꯂꯤꯉꯩ ꯃꯇꯝꯗꯨꯗꯥ꯫ ꯇꯥꯕ ꯌꯥꯗꯅ ꯀꯦꯄꯤꯗ ꯊꯥꯋꯣꯅ ꯀꯦꯄꯤꯗ ꯊꯥꯏꯌꯦꯕꯀꯣ ꯑꯗꯨꯗꯥ ꯀꯩ ꯃꯣꯒꯤꯗꯤ ꯎꯝꯝ
ꯉꯥꯏꯈꫭꯀꯣ
ꯑꯣꯑꫭ ꯍꯣꯏꯏ
ꯎꯝ ꯑꯍ° ꯑꯍ° ꯀꯥꯎ ꯀꯥꯎꯏꯔꯥ
ꯑꯥ
ꯕꯥꯞ ꯕꯥꯞ ꯑꫭꯏꯍꯧꯗꯕ꯭ꯔꯥ
ꯑꯗꯨ ꯑꯗꯨ ꯀꯦꯄꯤꯗ ꯊꯥꯏꯌꯦꯕꯀꯣ ꯑꯗꯨꯗꯥ ꯃꯣꯏꯗꯤ ꯀꯣꯏꯁꯟ ꯄꯤꯔꯛꯇ꯭ꯔꯤꯉꯩꯗ ꯈꯪꯕꯔꯥ ꯍꯥꯟꯅ ꯖꯔꫭꯛ ꯆꯥꯋꯟ ꯁꯠꯔꫭꯅꯥ ꯄꯤꯔꯛꯄ ꯋꯥꯅꯤ ꯑꯁ ꯈꯨꯅꯨꯡꯉꯥꯏꯗꯤ
ꯄꯣꯁꯇꯥꯏꯅ° ꯑꯗꯨꯗꯤ ꯑꯩꯈꯣꯏꯒꯤ ꯁꯤꯗꯗꯤ ꯌꯥꯗ꯭ꯔꯦ ꯌꯥꯗ꯭ꯔꯦ ꯑꯗꯨꯒꯨꯝꯕꯥ ꯑꯃꯇꯥ
ꯐꯣꯟꯗꯒꯤ ꯇꯧꯔꯒꯗꯤ ꯁꯤꯜꯂꯦ‌ ꯑꯩꯈ‌ꯣꯏ ꯑꯗꯕꯨꯗꯤ
ꯑꯝ ꯑꯩꯈꯣꯏꯗꯤ ꯐꯣꯟꯒ ꯄꯨꯁꯤꯟꯕ ꯌꯥꯗꯦ꯫ ꯑꯗꯒꯤ ꯆꯦꯛꯀ ꯇꯧꯈꯠꯂꯛꯄꯤꯅꯦ ꯃꯦ ꯀ꯭ꯂꯥꯁ ꯇꯨꯋꯦꯜꯞꯀꯤ ꯑꯦꯛꯖꯥꯝ ꯊꯥꯕꯒꯤ ꯇꯥꯏꯞꯇ ꯇꯧꯈꯠꯂꯛꯄꯤꯅꯤ
ꯍꯧꯖꯤꯛꯅ ꯑꯃꯨꯛ ꯍꯦꯟꯅ ꯁꯥꯊꯤꯔꯤ ꯁꯦꯟꯇꯔꯁꯨ ꯇꯥꯔꯅꯤ ꯍꯥꯏꯔꯦ ꯑꯩꯈꯣꯏ ꯆꯟꯍ‌ꯣꯏ
ꯇꯣꯏꯦꯟꯇꯤ ꯊꯔꯤꯗ ꯂꯣꯏ꯭ꯔꯥꯕꯔ‌ꯣ
ꯀꯣꯏꯔꯦꯗ ꯂꯣꯏꯈꯤꯕ ꯑꯩ ꯇꯥꯗꯤꯗꯤ ꯎꯝ ꯀꯌꯥ ꯆꯍꯤ ꯑꯩꯒꯤ ꯂꯣꯏꯈꯤꯗꯁꯨ ꯀꯌꯥꯝ ꯀꯨꯏꯔꯝꯃꯅꯤꯗ ꯑꯩꯅꯥ
ꯑꯩꯈꯣꯏ ꯆꯟꯍ‌ꯣꯏꯅꯥ ꯀꯣꯂꯦꯖ ꯀꯥꯗ꯭ꯔꯤꯉꯩꯗ ꯂꯣꯏꯕꯅꯦꯕ ꯑꯩꯈꯣꯏ ꯆꯟ ꯍꯧꯖꯤꯛ ꯊꯥꯔꯠ ꯁꯦꯃꯤꯁꯇꯔꯅꯦꯕ ꯀꯥꯔꯤꯁꯦ ꯀꯣꯂꯦꯖ ꯀꯥꯗꯔꯤꯉꯩ ꯑ ꯃꯃꯥꯡꯗ ꯂꯣꯏꯈꯤꯕꯅꯦꯕ
ꯑꯗꯨꯗꯤ ꯀꯣꯔꯣꯅꯥꯒꯤ ꯃꯇꯨꯡ ꯑꯣꯏꯗꯣꯏꯔꯕ
ꯎꯝ ꯀꯣꯔꯣꯅꯥ ꯃꯇꯨꯡꯗ ꯂꯣꯏꯅꯤ
ꯑꯣ ꯑꯩꯈꯣꯏꯅꯥ ꯑꯃꯨꯛ ꯀꯩꯅꯣ ꯇ꯭ꯋꯦꯟꯇꯤ ꯇ꯭ꯋꯦꯟꯇꯤ ꯊ꯭ꯔꯤꯗꯥ ꯂꯣꯏꯕ ꯑꯩꯅ ꯑꯃꯨꯛ꯫ ꯑꯗꯨꯝ ꯑꯥꯝꯍꯥꯅꯤꯗ ꯑꯗꯨꯝ ꯑꯗꯨꯝ ꯕꯦꯁꯀꯨꯝꯕ ꯑꯣꯏꯔꯝꯕꯁꯨ ꯌꯥꯏ ꯅꯠꯇ꯭ꯔꯥ
ꯑꯥꯎꯎ
ꯑꯗꯨꯅꯦ ꯑꯁ ꯅꯣꯡ ꯆꯨꯗ꯭ꯔꯣ
ꯅꯣꯡ ꯅꯣꯡꯗꯤ ꯆꯨꯏ ꯐꯖꯅ ꯆꯨꯏ
ꯑꯗꯨꯅꯦ ꯏꯁꯤꯡ ꯍꯦꯟꯒꯠꯂꯦꯕꯣ ꯇꯨꯝ ꯎꯝ ꯇꯨꯝꯕꯗꯤ ꯅꯨꯡꯉꯥꯏꯔꯦ ꯑꯍꯥꯎꯕ ꯑꯍꯥꯎꯕꯁꯨ ꯑꯁꯨꯝ ꯆꯥꯅꯤꯡꯉꯛꯏ
ꯎꯝ ꯑꯍꯥꯎꯕ ꯍꯥꯏꯔꯒ ꯑꯁ ꯉꯥ ꯑꯍꯤꯡ ꯍꯧꯒꯠꯂꯒ ꯑꯃꯨꯛ ꯈꯦꯆꯤ ꯊꯤꯜꯂꯛꯇꯅ ꯅꯣꯡꯃ ꯃꯔꯛꯇꯨꯗ ꯀꯦꯖꯤ ꯊꯤꯜꯂꯛꯄꯒꯤ ꯀꯦꯖꯤ ꯑꯃꯨꯛ ꯆꯥꯔꯦ ꯑꯍꯤꯡ ꯍꯧꯒꯠꯂꯒ
ꯎꯝ
ꯑꯗꯨ ꯐꯖꯅꯇꯨꯝꯊꯔꯦ
ꯎꯝ ꯇꯨꯝꯕ ꯆꯥꯕ ꯍꯧꯖꯤꯛꯀꯥꯟ ꯅꯪ ꯈꯔ ꯁꯣꯏꯕ ꯃꯥꯜꯂꯤ ꯀꯣ ꯅꯀꯣꯟ ꯅꯀꯋꯥ ꯈꯇꯪ ꯀꯩꯅꯣ ꯇꯧꯋꯦ ꯅꯣꯔꯃꯦꯜ
ꯇꯨꯝꯗ ꯆꯥꯛ ꯆꯥꯗ꯭ꯔꯤꯌꯦ ꯑꯗꯩ ꯇꯨꯝꯃꯁꯨ ꯍꯧꯒꯠ ꯄꯥ ꯀꯨꯏꯗ꯭ꯔꯤ ꯄꯨꯡ ꯑꯃꯃꯨ ꯇꯪ ꯐꯥꯔꯝꯒꯅꯤ ꯇꯨꯝ ꯍꯧꯒꯠꯂꯒ ꯑꯩ ꯑꯁ ꯃꫭꯏꯅ ꯇꯨꯝ ꯍꯧꯒꯠꯂꯒ ꯑꯁ ꯃꯇꯝ ꯈꯔ ꯋꯥꯠꯂꯝꯃꯤ ꯃꯣꯏ ꯈꯤꯇꯪ ꯁꯥꯡꯗꯣꯛꯑ ꯃꯥꯜꯂꯦ ꯍꯥꯏꯗꯨꯗ ꯑꯃꯨꯛꯇ ꯌꯥꯒꯗ꯭ꯔꯗꯅ ꯇꯨꯝ ꯇꯨꯝꯍꯧꯒꯇ ꯉꯥꯏꯔꯤ ꯍꯥꯏꯔ
ꯍꯨꯝꯝ ꯃꯦꯠꯁ ꯀꯩ ꯅꯨꯃꯤꯇ ꯑꯃꯨꯛ ꯂꯩꯒꯦ ꯑꯣꯑ
ꯑꯥ ꯑꯩ ꯍꯌꯦꯡ ꯅꯨꯃꯤꯠꯗꯥꯡꯗꯒꯤ ꯂꯩꯔꯝꯒꯅꯤ꯫
ꯑꫭꯑꫭ
ꯐꯥꯏꯅꯦꯜ ꯂꯣꯏꯔꯦ ꯍꯌꯦꯡ ꯅꯨꯡꯗꯥꯡ ꯑꯗꯨꯅ ꯑꯪꯑ ꯊꯥꯔꯠ ꯊꯥꯔꯠ ꯄ꯭ꯂꯦꯁꯀꯤꯅꯦꯕꯀꯣ꯫
ꯑꯥꯑꯑ
ꯑꯗꯨꯒꯥ ꯍꯪꯆꯤꯠ ꯅꯨꯡꯗꯥꯡꯗ ꯐꯥꯏꯅꯦꯜ ꯑꯣꯏꯔꯝꯒꯅꯤ ꯗꯦꯠ ꯅꯥꯏꯟꯇꯤꯟꯒꯤ ꯅꯨꯡꯗꯥꯡꯗꯥ꯫
ꯑꯣꯑ ꯑꯣ ꯑꯣꯑ
ꯗꯦꯠ ꯇ꯭ꯋꯦꯟꯇꯤ ꯍꯥꯏꯗꯨꯅꯤ ꯑꯗꯨ ꯄꯨꯡ ꯕꯥꯔꯣ ꯃꯈꯥꯏꯗꯅꯦꯕ ꯑꯗꫭ ꯅꯥꯏꯇꯤꯟ ꯅꯨꯡꯗꯥꯡ ꯑꯗꯨꯝ ꯇꯥꯔꯦꯗꯅꯥ
ꯍꯣꯏ ꯍꯣꯏ ꯍꯣꯏ ꯇ꯭ꯋꯦꯟꯇꯤ ꯃꯣꯏ ꯃꯣꯏ ꯑꯥꯗꯥꯕꯨꯗꯤ ꯑꯗꯨꯝ ꯅꯣꯡꯃꯒꯤ ꯄꯛ ꯄꯨꯗꫭꯏꯅꯤ ꯑꯩꯈꯣꯏ ꯁꯤꯗꯅ ꯑꯃꯨꯛ ꯑꯍꯤꯡ ꯑꯃ ꯑꯗꯨꯃꯥꯏꯅ ꯑꯣꯏꯗꯣꯏꯅꯦꯕ ꯃꯌꯥꯏ ꯃꯌꯥꯏ ꯑꯣꯏꯗꯣꯏꯅꯦꯕꯥ꯫
ꯑꯧ ꯁꯤꯃ ꯅꯨꯡꯃꯥꯟꯗꯤ ꯌꯦꯡꯕ꯭ꯔꯣꯅ ꯀꯩꯀꯩ ꯁꯤꯔꯤꯁ ꯀꯩꯀꯥ ꯀꯩꯀꯩ ꯌꯦꯡꯒꯦ
ꯁꯤꯁ ꯍꯧꯖꯤꯛꯀꯥꯟꯗꯤ ꯄꯥꯛꯅ ꯌꯦꯡꯗꯔꯦꯗ ꯑꯩꯗꯤ ꯍꯥꯟꯅꯁꯨ ꯄꯥꯛꯅ ꯌꯦꯡꯉꯛꯇꯦꯕꯀꯣ ꯑꯗꯣ ꯑꯩꯅ ꯌꯥꯝꯅ ꯌꯦꯡꯒꯟꯕꯗꫭ ꯑꯩꯈꯣꯏꯒꯤ ꯔꯤꯌꯦꯂꯤꯇꯤ ꯁꯣꯒꯨꯝꯕ
ꯑ ꯑꯩꯁꯨ ꯌ‌ꯦꯡ ꯑꯗꯨꯕꯨ ꯌꯦꯡꯉ ꯑꯩ ꯍꯧꯖꯤꯛꯀ
ꯔ‌ꯣꯠ
ꯄ꯭ꯔꯤꯇꯝ ꯑꯦꯟ ꯄ꯭ꯔꯦꯗꯣ ꯄ꯭ꯔꯦꯗ꯭ꯔꯣ ꯍꯥꯏꯕꯔ ꯀꯩꯅꯣꯝ ꯑꯃ ꯍꯥꯏꯕꯅꯤꯅꯦ ꯑꯗꯨꯗꯣ ꯌꯦꯡꯉꯤ ꯀꯥꯟꯅ
ꯀꯩ ꯅꯦꯠꯐ꯭ꯂꯤꯛꯁꯇꯒ ꯂꯥꯛꯄꯗꯨꯔꯥ
ꯑꯥ ꯅꯦꯠꯐ꯭ꯂꯤꯛꯁꯇ ꯅꯠꯇꯦ ꯖꯤꯌꯑꯣ ꯍꯣꯠꯁꯇꯥꯔꯗ ꯑꯣꯏ ꯐꯪꯉꯦꯁꯤ ꯅꯦꯠꯐ꯭ꯂꯤꯛꯁꯇꯁꯨ ꯐꯪꯒꯨꯝ ꯇꯧꯕꯅꯤꯅꯦ
ꯑꯣ ꯑꯣ ꯍꯟꯗꯛꯇꯤ ꯁꯤ‌ ꯋꯦꯠ ꯀꯩꯅꯣꯒꯤ ꯔꯤꯌꯦꯜꯇꯤ ꯁꯣꯁꯤꯡꯗꯨꯗꯤ ꯀꯌꯥ ꯌꯦꯡꯗ꯭ꯔꯦꯕ
ꯍꯟꯗꯛ ꯅꯨꯡꯉꯥꯏꯇꯦ ꯍꯥꯟꯅꯒꯤꯗꯤ ꯕꯤꯛ ꯕꯣꯁ ꯀꯩꯀꯥꯗꯤ ꯌꯦꯡꯕ ꯌꯥꯝ ꯅꯨꯡꯉꯥꯏ ꯁꯤ ꯕꯤꯜꯂꯥꯗꯩ ꯀꯩꯗꯒꯤ ꯑꯪ ꯌꯦꯡꯉꯦ
ꯑꯁ ꯄꯥꯝꯃꯦ ꯑꯩꯗꯤ ꯑꯗꯨ ꯍꯥꯏꯗꯤ ꯍꯦꯛꯇ ꯀꯩꯅꯣ ꯇꯧꯕꯗꯣ ꯑꯣꯟꯁꯤꯟ ꯑꯣꯟꯁꯤꯟꯅꯔꯀꯥꯟꯗ
ꯑꯦꯡꯒꯦꯖꯤꯡ ꯑꯣꯏꯔꯒ ꯑꯗꯨꯝ ꯂꯩꯍꯟꯕꯗꯣ ꯁꯨꯝ ꯌꯦꯡꯅꯤꯡꯍꯜꯂ ꯑꯗꯨꯝ ꯂꯩꯍꯜꯂꯦꯕ
ꯍꯣꯏ ꯍꯣꯏ ꯍꯣꯏ ꯍꯣꯏ ꯑꯗꯣ ꯍꯧꯖꯤꯛꯀꯤ ꯍꯧꯖꯤꯛ ꯍꯧꯖꯤꯛꯁꯤꯅ ꯑꯝꯇ ꯌꯦꯡꯅꯤꯡꯗꯔꯦꯕ ꯍꯥꯏꯗꯤ ꯃꯁꯥ ꯃꯤꯁꯨ ꯈꯪꯕꯁꯤꯡ ꯑꯣꯏꯕꯒꯤ ꯑꯗꯨꯒ ꯇꯟꯁꯨ ꯇꯟꯥꯟꯕꯗꯣ ꯑꯗꯨꯗꯨ ꯇꯟꯕ ꯀꯩꯅꯣ ꯂꯣꯀꯞꯀꯗꯣ
ꯎꯝ ꯍꯥꯟꯅꯗꯤ ꯁꯦꯂꯦꯕ꯭ꯔꯤꯇꯤ ꯍꯥꯏꯔꯒ ꯁꯦꯂꯦꯕ꯭ꯔꯤꯇꯤ ꯑꯣꯏꯇꯥꯔꯁꯨ ꯃꯑꯣꯡ ꯑꯃꯒꯤ ꯁꯦꯂꯦꯕ꯭ꯔꯤꯇꯤꯅꯦꯕ ꯍꯧꯖꯤꯛꯀꯤꯁꯤꯅ ꯀꯩ ꯍꯥꯏꯇꯥꯔꯦ ꯈꯪ ꯇꯥꯔꯒꯁꯨ ꯀꯟꯇꯦꯟ ꯀ꯭ꯔꯤꯌꯦꯇꯔꯒꯨꯝꯕ ꯑꯗꯒꯤ
ꯀꯒꯨꯝꯕ
ꯑꯥ ꯑꯗꯨꯒꯨꯝꯕ ꯀꯩ ꯍꯥꯏꯇꯥꯔꯦ ꯈꯤꯇꯪ ꯍꯦꯕꯤ ꯑꯣꯏꯗꯦꯕ ꯃꯣꯏꯒꯤ ꯀꯩ ꯍꯥꯏꯇꯥꯔꯦ ꯇꯣ ꯈꯤꯇꯪ ꯍꯦꯕꯤ ꯑꯣꯏꯗꯦꯕ ꯃꯣꯏꯒꯤ ꯍꯥꯟꯅꯒꯤꯗꯨꯗꯤ ꯑꯪ ꯑ ꯍꯥꯟꯅꯗꯤ ꯍꯦꯛꯇ ꯀꯩ ꯍꯥꯏꯇꯥꯔꯦ ꯌꯦꯡꯕ ꯃꯇꯝꯗ ꯀꯩ ꯍꯥꯏꯇꯥꯔꯦ
ꯀꯣꯣꯏꯅꯒ ꯃꯃꯥꯡꯉꯩꯀꯣ ꯇꯤꯚꯤꯗꯒ ꯌꯦꯡꯉꯛꯄꯗꯀꯣ ꯍꯕ꯭ꯔꯥ ꯍꯥꯏꯗꯤ ꯑꯩꯈꯣꯏꯒꯤ ꯁꯦꯔꯤꯌꯦꯜꯒꯨꯝꯕ ꯋꯦꯕ ꯁꯦꯔꯤꯁ ꯃꯌꯥꯒꯤ ꯂꯩꯗꯅ ꯑꯗꯨꯒꯨꯝꯕꯗꯒ ꯌꯥꯎ ꯊꯣꯛꯈꯤꯕ ꯃꯤꯁꯤꯡꯒ ꯊꯣꯛꯂꯛꯄꯁꯦ ꯌꯥꯝ ꯌꯦꯡꯅꯤꯡꯉꯦꯕ ꯈꯠꯇꯔꯣꯀꯤ ꯈꯦꯂꯥꯔꯤꯒꯨꯝꯕꯗꯒ ꯇꯧꯕꯗꯣ
ꯑ ꯑꯣ ꯑꯗꯨ ꯑꯩ ꯌꯦꯡꯉꯦ
ꯑꯗꯨꯅꯦꯁ ꯑꯗꯣ ꯍꯧꯖꯤꯛꯇꯤ ꯀꯌꯥ ꯌꯦꯡꯅꯤꯡꯗ꯭ꯔꯦꯕ ꯌꯦꯡꯅꯤꯡꯕ ꯐꯥꯎꯗ꯭ꯔꯦꯕ
ꯎꯝ ꯑꯩꯉꯣꯟꯗꯀꯣ ꯅꯪ ꯍꯣꯁꯄꯤꯇꯥꯜꯒꯤ ꯁꯞꯀ꯭ꯔꯤꯞꯁꯟ ꯂꯩꯕ꯭ꯔꯥ
ꯂꯩꯇꯦ
ꯑꯗꯨ ꯂꯩꯔꯗꯤ ꯅꯪ ꯁꯤꯔꯤꯁꯨ ꯅꯨꯡꯉꯥꯏꯕ ꯑꯃ ꯍꯥꯏꯕꯤꯒꯦ ꯇꯧ
ꯑꯣ ꯂꯩꯇꯦ ꯌꯦꯡꯗ꯭ꯔꯦꯗ ꯍꯧꯖꯤꯛꯀꯥꯟ ꯐꯣꯟꯒ ꯄꯥꯛꯅ ꯄꯥꯏꯕ ꯁꯪꯗ꯭ꯔꯦꯗ ꯍꯥꯏꯗꯤ ꯇꯨꯝꯅꯤꯡꯕ ꯑꯗꯨꯝ ꯇꯨꯝꯅꯤꯡꯉꯦꯕ ꯀꯩꯒꯤꯅꯣ ꯗꯦꯠꯇ ꯇꯨꯝꯅꯤꯡꯉꯛꯄ ꯊꯨꯅ ꯑꯗꯨꯅ ꯑ ꯐꯨꯠꯕꯣꯜ ꯃꯃꯥꯡꯉꯩꯗꯗꯤ ꯑꯩꯈꯣꯏ ꯋꯥꯔꯜ ꯀꯞꯄꯁꯦ ꯀꯩꯅꯣꯗꯒ ꯂꯩꯀꯥꯏꯗꯒ ꯊꯥꯗꯣꯛꯑꯀꯥꯟꯗ ꯑꯗꯨꯒ ꯄ꯭ꯔꯣꯖꯦꯛꯇꯔ ꯇꯧꯔꯀꯥꯟ ꯌꯦꯡꯕꯤꯗꯣ ꯍꯣꯏ ꯍꯣꯏ ꯑꯗꯨꯅꯁꯨ ꯍꯦꯟꯅ ꯅꯨꯡꯉꯥꯏꯇ꯭ꯔꯥ
ꯎꯝ ꯑꯩ ꯍꯧꯖꯤꯛꯇꯤ ꯏꯇꯣꯝꯗꯅꯤ ꯌꯦꯡꯉꯁꯤ
ꯎꯝ ꯐꯣꯟꯗ ꯑꯗꯨꯝ ꯌꯦꯡꯉꯦ
ꯑꯪ ꯐꯣꯟꯗꯨꯗꯝꯃꯤꯡ ꯑ ꯃꯣꯏ ꯍꯟꯗꯛ ꯖꯤ ꯐꯥꯏꯚꯇꯁꯨ ꯀꯪꯕ꯭ꯔꯥ ꯀꯌꯥꯝ ꯅꯣꯏ ꯀꯌꯥꯝ ꯄꯩꯁꯥ ꯀꯌꯥꯝ ꯇꯥꯜꯂꯤ ꯈꯪꯕ꯭ꯔꯥ ꯁꯤ ꯋꯥꯔꯜ ꯀꯞ ꯊꯥꯔꯤꯁꯨ ꯍꯥꯏꯗꯤ ꯃꯣꯏ ꯈꯤꯇꯪꯅꯦꯕ ꯍꯧꯖꯤꯛ ꯋꯥꯔꯜ ꯀꯞ ꯊꯥ ꯌꯥꯏꯁꯦ ꯏꯟꯗꯤꯌꯥ ꯃꯅꯨꯡꯗꯀꯣ ꯑꯗꯣ ꯍꯥꯟꯅꯒꯤ ꯃꯣꯏꯒꯤ ꯀ ꯁꯞꯕꯁꯤꯀ꯭ꯔꯤꯁꯟ ꯂꯩꯕ ꯃꯤꯗꯗꯤ ꯄꯩꯁꯥ ꯂꯧꯗ꯭ꯔꯁꯨ ꯌꯥꯔꯦꯗꯅ ꯑꯗꯨ ꯄꯩꯁꯥ ꯑꯃꯨꯛ ꯂꯧ ꯂꯧꯁꯤꯟꯃꯤꯅꯦ ꯍꯥꯟꯅ ꯁꯁꯀꯔꯤꯞꯁꯟ ꯂꯩꯒꯦꯔꯥ ꯂꯩꯔꯒ ꯂꯨꯄꯥ ꯆꯅꯤꯄꯥꯥꯟ ꯊꯤꯗꯗꯤ ꯌꯥꯗꯕꯅꯤ ꯑꯗꯨꯒ ꯑ ꯗꯤꯚ ꯁꯨ ꯑꯃ ꯈꯤꯇꯪ ꯑꯇꯣꯞꯄ ꯑꯃ ꯑꯇ ꯂꯣꯛ ꯏꯟ ꯇꯧꯕ ꯌꯥꯗꯦ ꯁꯦꯌꯔ ꯇꯧꯕ ꯌꯥꯗꯦ
ꯎꯝ ꯄꯩꯁꯥ ꯄꯩꯁꯥ ꯄꯩꯁꯥꯗꯨꯣ ꯄꯥꯝꯃꯨ ꯄꯥꯝꯃꯨ ꯌꯦꯡꯕ ꯇꯥꯔꯦ
ꯌꯥ ꯐ꯭ꯔꯤꯗꯅ ꯑꯇꯩꯩꯅ ꯌꯦꯡꯅꯩꯁꯦ ꯍꯧꯖꯤꯛꯀꯥꯟꯁꯦ ꯔꯤꯛꯁꯇ ꯌꯦꯡꯉꯤꯗꯅ ꯑꯗꯨ ꯑꯣꯏꯇꯥꯔꯒꯁꯨ ꯑꯗꯣ ꯃꯤ ꯕ꯭ꯔꯥꯖꯤꯜ ꯀꯩꯀꯥꯗꯗꯤ ꯀꯩ ꯍꯥꯏꯇꯥꯔꯦ ꯃꯣꯏ ꯑꯗꯨꯝ ꯐ꯭ꯔꯤꯗꯦꯇ ꯌꯨꯇꯌꯨꯕꯇ ꯊꯥꯗꯣꯛꯦꯒ ꯕ꯭ꯔꯖꯦꯜꯗꯗꯤ
ꯐꯩꯌꯦ ꯑꯗꯣ ꯍꯥꯏꯗꯤ ꯃꯤ ꯂꯣꯏꯅ ꯌꯦꯡꯒꯦꯗꯅ ꯑꯗꯨꯝ ꯏꯆꯝ ꯆꯝꯅ ꯎꯝ
ꯑꯪ ꯀ꯭ꯔꯤꯌꯦꯇꯔ ꯑꯃꯅ ꯃꯁꯥꯗꯒꯤ ꯄꯩꯁꯥ ꯄꯨꯊꯣꯛꯆꯔꯦꯗꯅ ꯂꯩꯔꯦꯗꯅ ꯔꯥꯏꯠꯇꯣ ꯑꯗꯨꯒ ꯊꯥꯗꯣꯛꯄ